ꯍꯜꯂꯣ
ꯇꯥꯏꯌꯦ
ꯇꯥꯕ꯭ꯔꫭ
ꯇꯥꯏꯌꯦ ꯆꯥꯞ ꯆꯥꯈ꯭ꯔꯕ꯭ꯔꯣ
ꯆꯥꯛ ꯆꯥꯔꯦ ꯇꯨꯝꯈꯔꯅꯤ
ꯋꯤꯠ ꯉꯥꯜꯂꯤꯍꯦ
ꯕꯣꯜ ꯌꯦꯡ ꯑꯩꯅ ꯕꫭꯜ
ꯄꯨꯡ ꯕꯥꯔꯣ ꯃꯈꯥꯏꯗꯅꯤꯅ ꯑꯗꯨꯝ
ꯕꫭꯜ ꯊꯥꯔꯇꯤꯒꯤ ꯍꯥꯏꯕꯅꯦ ꯔꯣꯅꯥꯜꯗꯣꯒꯤ ꯀꯅꯥꯅ ꯕꯥꯔꯣ ꯃꯈꯥꯏ ꯌꯦꯡꯕꯣ
ꯔꫭꯅꯥꯜꯗꯣ ꯅꯨꯡꯅꯥꯜꯗꯣꯒꯤ ꯄꯂꯦ ꯂꯩ ꯍꯥꯏꯕ ꯈꯪꯂꯦ ꯉꯁꯤ ꯀ꯭ꯔꯤ ꯏꯟꯁꯥꯡ ꯆꯥꯕ꯭ꯔꯣ
ꯑꯥ ꯌꯦ ꯑꯥ ꯉꯥ ꯆꯥꯏꯌꯦ
ꯍꯥꯥ
ꯉꯥ ꯆꯥꯏꯌꯦ ꯉꯥ ꯐꯤꯁ
ꯑꯣ
ꯇꯥꯕ꯭ꯔ ꯑꯩꯒꯤ ꯃꯈꯣꯟꯁꯦ ꯐꯖꯅ ꯉꯥ ꯆꯥꯏꯌꯦ
ꯇꯥꯏꯌꯦꯅꯦ ꯇꯥꯛꯑꯦꯅꯦ ꯑꯍꯥꯎꯕ ꯏꯟꯁꯥꯡꯅꯤꯅꯦ ꯑꯩ ꯏꯟꯁꯥꯡꯁꯨ ꯍꯪꯉꯣ
ꯅꯪꯒꯤ ꯅꯪ ꯏꯟꯖꯥꯡꯅ ꯀ꯭ꯔꯤꯔꯥ
ꯑꯣꯛꯁꯥ
ꯑꯣꯛꯁꯥ ꯉꯥꯛꯇꯪ ꯆꯥꯏꯌꯦ ꯅꯪꯁꯨ
ꯑꯣꯛꯁꯥ ꯆꯥꯕ ꯌꯥꯗꯦ ꯍꯥꯏꯔ ꯑꯣꯛꯁꯥ ꯉꯥꯛꯇꯪ ꯆꯥꯏꯌꯦ ꯀꯗꯔ ꯇꯧꯒꯅꯨꯀꯣ ꯅꯪ
ꯑꯈꯣꯏ ꯀ꯭ꯔꯤꯔꯥ ꯁꯟꯒꯤ ꯃꯅꯨꯡ ꯍꯌꯦꯡ ꯑꯥ ꯑꯩꯒꯦ ꯇꯧꯕꯗ ꯑꯥꯗ ꯊꯝꯈ꯭ꯔꯦ ꯑꯁ ꯑꯁ ꯁꯥꯎꯅꯤꯡꯉꯦ ꯍꯌꯦꯡ ꯑꯩ ꯀ꯭ꯔꯤ ꯄꯥꯏꯒꯅꯤ
ꯀꯩꯗꯧꯔꯒꯦ
ꯉꯁꯥꯏ ꯕꯥ ꯑꯩꯈꯣꯏ ꯏꯃꯥꯟꯅꯕꯤ ꯈꯣꯏꯒ ꯆꯥꯛ ꯆꯥꯃꯤꯟꯅꯕ ꯑꯣꯛꯁꯥꯗꯨ
ꯎꯝ
ꯁꯟ ꯁꯥ ꯃꯅꯨꯡꯁꯥꯒ ꯃꯄꯥꯟ ꯁꯥꯗꯣ ꯑꯗꯨ ꯃꯤꯛꯁ ꯇꯧꯔꯒ ꯆꯥꯖꯦ ꯍꯥꯏꯔꯒ ꯃꯤ ꯑꯃꯅ ꯑꯣꯛꯁꯥ ꯆꯥꯖꯦ ꯍꯥꯏꯕ ꯑꯗꯨꯒꯤ ꯆꯥꯛ ꯆꯥꯕ ꯆꯠꯄꯗ ꯑꯩ ꯇꯧꯋꯦꯜꯗꯣ ꯄꯨꯕꯅꯦꯕ ꯑꯗꯨꯒꯤ ꯃꯣꯏꯗ ꯀꯥꯎꯔꯝꯒ꯭ꯔꯦ
ꯑꯣ
ꯇꯨꯒꯤ ꯍꯌꯦꯡꯁꯦ ꯃꯥꯏ ꯇꯥꯕꯗ ꯐꯖꯔꯅꯤ
ꯇꯩꯊꯣꯛꯇꯕꯤ ꯑꯗꯨꯝ ꯌꯥꯏꯔꯣ ꯀꯩꯅꯣ ꯅꯨꯡꯁꯥꯗ
ꯉꯥꯏꯈꯣ
ꯚꯤꯇꯥꯃꯤꯟ ꯗꯤ ꯁꯤ ꯗꯤ ꯐꯪꯕꯅꯦ ꯅꯨꯡꯁꯥꯗ ꯌꯥꯏꯔꯣ ꯀꯩꯅꯣ
ꯚꯤꯇꯥꯃꯤꯟ ꯗꯤꯒꯗꯤ ꯑꯈꯣꯏꯒ ꯁꯪꯗ꯭ꯔꯦꯗ ꯑꯈꯣꯏꯅ ꯂꯧꯕ ꯃꯇꯝꯗꯗꯤ ꯑꯁꯤ ꯌꯨꯚꯤ ꯔꯦꯁꯇꯣ ꯑꯗꯨꯈꯛ ꯂꯧꯔ ꯔꯅꯤ ꯑꯈꯣꯏ ꯍꯧꯒꯠꯄ ꯃꯇꯝꯗꯅꯤ ꯚꯤꯇꯥꯃꯤꯟ ꯗꯤ ꯂꯩꯔꯔꯣꯏ ꯉꯥꯈꯣ ꯒ꯭ꯔꯨꯞꯇ ꯊꯥꯕꯗ ꯎꯕ꯭ꯔꯥ
ꯀꯔꯤꯅꯣ
ꯚꯤꯗꯤꯑꯣ ꯔꯦꯀꯣꯔꯠ ꯇꯧꯕꯒꯤ
ꯀꯅꯥꯅ ꯊꯥꯕ꯭ꯔꯣ
ꯈꯪꯗꯦ ꯊꯣꯏꯕꯤ ꯍꯥꯏꯕ꯭ꯔꯥ
ꯍꯩꯄꯥ ꯌꯥꯝ ꯁꯥꯏꯅꯦ ꯀꯅꯥꯅꯣ
ꯒ꯭ꯔꯨꯞꯇ ꯆꯪꯗꯕ꯭ꯔ ꯅꯪ
ꯑꯩ ꯌꯦꯡꯗꯦ ꯃꯦꯁꯦꯁ ꯄꯥꯗꯦ
ꯍꯣꯔꯦꯟ ꯌꯦꯡꯗ ꯀꯅꯥꯔꯣ ꯍꯥꯏꯕꯗꯣ ꯈꯪꯉꯣ ꯍꯟꯗꯛꯁꯨ ꯑꯃꯨꯛ
ꯑꯩꯔꯣ ꯑꯩꯔꯣ ꯅꯪꯔꯣ ꯑꯩꯔꯣ
ꯑꯩꯅꯦ
ꯑꯁ ꯍꯧꯖꯤꯛ ꯃꯦꯟꯇꯥꯒꯤ ꯅꯪꯁꯦ ꯄꯣꯄꯨꯂꯔ ꯑꯣꯏꯗꯦꯍꯦ
ꯀꯔꯤꯅꯣ ꯍꯥꯏꯕꯅꯤꯗ
ꯀꯩꯔꯤꯔꯥ
ꯑꯗꯨꯝ ꯇꯧꯔꯒ ꯊꯥꯔꯛꯑꯦ ꯚꯤꯗꯤꯑꯣ ꯑꯅꯤꯔꯛ ꯑꯍꯨꯝꯗꯤ
ꯃꯥ ꯊꯣꯏꯕꯤꯗꯨ ꯀꯗꯥꯏꯗꯩ ꯂꯧꯕ꯭ꯔꯥ ꯃꯥꯁꯨ
ꯈꯪꯗꯦ ꯈꯪꯗꯦ ꯑꯩꯅ ꯃꯥꯕꯨ ꯇꯦꯛꯁ ꯊꯥꯔꯒ ꯍꯪꯕꯅꯦ ꯑꯗꯣ ꯃꯥ ꯈꯨꯝꯗꯦ
ꯍꯩꯄꯥ ꯌꯥꯝ ꯁꯥꯕꯅꯤ ꯑꯗꯨ ꯅꯨꯄꯤꯗꯣ ꯆꯩ ꯆꯥꯔꯅꯤ ꯃꯥ
ꯊꯥꯗ꯭ꯔꯁꯨ ꯌꯥꯏ ꯍꯥꯏꯕꯅꯤꯗ ꯑꯩꯒꯤ ꯈꯛꯇ ꯑꯗꯨꯝ ꯊꯥꯔꯒ ꯂꯩ ꯑꯗꯨ ꯋꯥꯔꯤ ꯁꯥꯟꯅꯕꯗꯣ ꯁꯤ ꯅꯨꯄꯤ ꯑꯃ ꯑ ꯀꯔꯤꯔꯥ ꯆꯣꯊꯦꯒꯤ ꯅꯨꯄꯤ ꯑꯃꯒꯀꯣ ꯋꯥꯔꯤ ꯁꯥꯟꯅꯕꯅꯦꯕ ꯑꯗꯨ ꯁꯥ ꯑ ꯑꯩ ꯕꯤꯠ ꯂꯩꯁꯜꯂꯛꯇ꯭ꯔꯦꯗ ꯑꯗꯨꯃꯥꯏꯅ ꯇꯧꯔꯛꯑꯗꯤ
ꯕꯤꯠ ꯌꯥꯎꯗ꯭ꯔꯦ ꯁꯤꯅꯦꯕ ꯅꯪ ꯍꯥꯏꯁꯦ
ꯑꯗꯨꯅꯦ ꯇꯜꯂꯦ ꯏꯕꯥꯅꯤꯒꯤ ꯚꯣꯏꯁ ꯔꯤꯀꯣꯟꯗꯨꯅꯦꯕ ꯃꯥꯅ ꯏꯁꯀ꯭ꯔꯤꯟ ꯁꯣꯠ ꯇꯧꯔꯒ ꯃꯇꯦꯛ ꯃꯇꯦꯛ ꯃꯇꯦꯛ ꯊꯥꯒꯠꯂꯛꯄꯗꯣ
ꯎꯝ
ꯁꯤ ꯃꯣꯏꯁꯨ ꯇꯥꯔꯝ ꯇꯥꯔꯝꯒꯅꯤ ꯇꯥꯁꯨ ꯇꯥꯁꯅꯨ ꯔꯤꯖꯦꯛ ꯆꯠꯂꯒ ꯆꯠꯄ꯭ꯔꯥ ꯆꯠꯇꯕ꯭ꯔꯥ ꯑꯩ ꯗꯔꯀꯥꯔ ꯇꯥꯗ꯭ꯔꯦ ꯁꯥꯎꯅꯤꯡꯉꯦ
ꯀꯩꯁꯨ ꯀꯥꯏꯗꯦꯕ ꯅꯠꯇ꯭ꯔꯥ
ꯀꯥꯏꯗꯦ ꯍꯣꯏ ꯑꯗꯨꯕꯨ ꯒ꯭ꯔꯨꯞꯇꯗꯤ ꯊꯥꯗ꯭ꯔꯁꯨ ꯌꯥꯏꯅ ꯃꯣꯏ ꯈꯛꯇ ꯇꯥꯕ ꯌꯥꯏꯅ ꯒ꯭ꯔꯨꯞꯇ ꯊꯥꯔꯒ ꯑꯃꯨꯛ ꯔꯦꯀꯣꯇ ꯇꯧꯔꯒ ꯒ꯭ꯔꯨꯞꯇ ꯊꯥꯕ ꯁꯥꯎꯅꯤꯡꯉꯤ ꯍꯥꯏꯕꯅꯤꯗ ꯃꯤꯒꯤ ꯃꯤ ꯃꯤꯒꯤ ꯄ꯭ꯔꯥꯏꯚꯦꯁꯤ ꯍꯣꯏ ꯃꯣꯏ ꯃꯔꯛꯇꯗꯤ ꯑꯩꯈꯣꯏ ꯄ꯭ꯔꯥꯏꯕꯦꯁꯤ ꯂꯩꯇ꯭ꯔꯦ ꯑꯗꯨꯕꯨ ꯒ꯭ꯔꯨꯞ ꯑꯗꯨꯗꯤ ꯑꯗꯨꯝ ꯃꯦꯟꯇꯦꯟ ꯇꯧꯕꯤꯕ ꯌꯥꯏꯅ ꯑꯗꯨꯅꯤꯗ ꯁꯥꯎꯅꯤꯡꯕ
ꯕꯤꯖꯤꯅ ꯀꯔꯤꯅꯣ ꯁꯣ ꯃꯦꯅꯤ ꯃꯦꯁꯦꯁ
ꯈꯪꯗꯦ ꯃꯥꯗꯣ ꯉꯁꯤ ꯌꯥꯝ ꯕꯤꯖꯤ ꯑꯣꯏꯕ ꯃꯥꯜꯂꯦ
ꯑꯩꯒꯤ ꯑꯩꯒꯤ ꯐꯣꯜ ꯐꯥꯎ ꯄꯥꯏꯗꯕꯅꯤ ꯃꯥ ꯆꯩ ꯆꯥꯅꯤ
ꯉꯁꯥꯏꯗꯣ ꯇꯩ ꯁꯥꯔꯒ ꯕꯤꯖꯤ ꯉꯁꯤ ꯃꯥ ꯕꯤꯖꯤ ꯌꯥꯝ ꯑꯣꯏꯌꯦ ꯑꯗꯨꯒ ꯌꯨꯖꯔ ꯑꯅꯧꯕꯁꯤꯡꯗꯣ ꯍꯦꯜꯞ ꯇꯧꯕꯤꯌꯨ ꯍꯥꯏꯕꯅꯤ ꯇꯧꯗꯦ ꯑꯩ
ꯕꯤꯖꯤꯁꯦ ꯃꯥ ꯌꯥꯝ ꯕꯤꯖꯤ ꯁꯥꯔꯦꯅꯦ ꯍꯧꯖꯤꯛꯀꯥꯟꯁꯦ ꯑꯩꯒꯤ ꯐꯣꯟ ꯄꯥꯏꯗ꯭ꯔꯦꯅꯦ
ꯈꯪꯗꯦ ꯀꯔꯤꯗꯤ ꯍꯌꯦꯡꯁꯨ ꯕꯤꯖꯤ ꯑꯣꯏꯅꯤ ꯍꯥꯏꯕꯒꯨꯝ ꯇꯧꯕꯅꯤ ꯃꯥꯗꯣ
ꯃꯃꯥꯟꯅꯕꯕꯨ ꯃꯥꯒꯤ ꯃꯃꯥꯟꯅꯅꯕꯕꯨ ꯀꯥꯎꯊꯣꯛꯈ꯭ꯔꯦꯅ ꯃꯥꯁꯦ ꯈꯪꯉꯅꯤ ꯃ
ꯍꯣꯏ ꯑꯃꯨꯛ ꯀꯣꯜ ꯄꯥꯏꯈꯠ ꯄꯥꯏꯈꯠꯂꯛꯄꯗ ꯑꯃꯨꯛ ꯅꯉꯣꯟꯗ ꯀꯦꯅꯤ ꯆꯥꯒꯅꯤ ꯍꯥꯏꯌꯣ
ꯅꯨꯄꯤ ꯌꯥꯝ ꯆꯣꯠꯄ ꯃꯤ ꯑꯃ ꯂꯩꯅꯦ ꯒ꯭ꯔꯨꯞꯇ
ꯑꯗꯨꯅꯤ ꯃꯤꯁ ꯖꯨꯡꯀꯣꯛ ꯍꯥꯏꯅ ꯀꯔꯤꯅꯣ ꯒ꯭ꯌꯥꯟ ꯇꯥꯗꯦ ꯎꯝ ꯇꯜꯂꯦ ꯗꯤꯁ ꯃꯟꯗꯤ ꯐꯖꯅ ꯀꯔꯤ ꯍꯥꯏꯁꯤꯔꯥ ꯂꯩꯕ ꯅꯨꯡꯉꯥꯏꯒꯅꯤ ꯅꯦꯛꯁ ꯃꯟ ꯊꯣꯛꯑꯗꯤ ꯀꯃꯥꯏ ꯀꯃꯥꯏ ꯇꯧꯒꯅꯤ ꯈꯪꯗ꯭ꯔꯦ ꯀꯣꯏ ꯄꯥꯔꯇꯤꯁꯦ
ꯅꯦꯛꯁ ꯃꯟꯗꯤ ꯑꯗꯨꯗꯤ ꯒꯨꯗ ꯕꯥꯏ ꯇꯧꯕ ꯇꯥꯔꯦꯅꯦꯀꯣ ꯄ꯭ꯔꯣꯖꯦꯛ ꯂꯥꯛꯇ꯭ꯔꯗꯤ ꯁꯤꯗꯤ ꯋꯥꯔꯤ ꯁꯥꯟꯅꯕꯁꯤꯗꯤ ꯁꯥꯟꯅꯔꯔꯣꯏꯕ ꯀꯣ
ꯎꯝ ꯑꯗꯨꯅꯦ
ꯑꯗꯨ ꯁꯥꯟꯅꯁꯦꯁꯨ ꯅꯣꯏ ꯅꯨꯄꯤꯁꯤꯡꯁꯦ ꯌꯥꯔꯣꯏꯕ ꯑꯩ ꯈꯪꯉꯦꯕ
ꯍꯧꯖꯤꯛꯇꯤ ꯁꯥꯟꯅ ꯁꯥꯟꯅꯅꯤꯡꯗ꯭ꯔꯁꯨ ꯁꯥꯟꯅꯕ ꯁꯥꯕꯒꯤ ꯋꯥꯔꯤ ꯋꯥꯅꯦꯕ ꯑꯩ ꯈꯪꯉꯦꯕ ꯅꯣꯏ ꯅꯨꯄꯤꯁꯤꯡꯁꯦ ꯑꯁ ꯐꯨꯅꯤꯡꯉꯦꯍꯦ
ꯌꯥꯔꯦ ꯅꯣꯏ ꯅꯨꯄꯥꯁꯨ ꯂꯩꯕꯅꯤ ꯈꯔ ꯑꯦꯗꯚꯥꯟꯇꯦꯖ ꯁꯤ ꯁꯤ ꯑꯦꯞꯁꯇ ꯀꯣꯜ ꯇꯧꯋꯤ ꯍꯥꯏꯔꯒ ꯑꯦꯗꯚꯥꯟꯇꯦꯖ ꯂꯩꯔꯒ ꯁꯤ ꯑꯦꯞꯇ ꯅꯠꯇ꯭ꯔꯁꯨ ꯑꯣꯐꯂꯥꯏꯟꯗ ꯀꯣꯜ ꯇꯧꯔꯛꯑꯣ ꯑꯣ ꯀꯥꯏꯅ
ꯑꯗꯨꯗꯤ ꯅꯨꯄꯥꯅꯤ ꯀꯩꯅꯣ ꯅꯨꯄꯥꯒꯤ ꯃꯍꯧꯁꯥꯅꯦ ꯎꯨꯝ ꯁꯤ ꯑꯉꯥꯡꯁꯤ ꯃꯥꯏꯅꯦꯝ ꯏꯁ ꯇ꯭ꯔꯤꯝ ꯀꯨꯛ ꯇꯧꯔꯤꯁꯦ ꯑꯉꯥꯡꯅꯤꯁꯤ ꯑꯩꯈꯣꯏ ꯏꯟꯖꯨꯅꯤꯌꯔꯅꯤ
ꯖꯨꯡꯀꯨꯒ ꯗꯔꯀꯥ ꯇꯥꯗꯦꯍꯥꯏꯁꯤ
ꯑꯣ ꯃꯣꯖꯤ ꯃꯥ ꯄꯤꯔꯒꯦ ꯁꯦ ꯑꯉꯥꯡꯁ
ꯍꯩ ꯈꯪꯗ꯭ꯔꯦ ꯍꯌꯦꯡꯁꯦ ꯑꯗꯨꯝ ꯀꯗꯥꯏ ꯆꯠꯀꯦꯔꯥ ꯅꯪꯗꯣ ꯖꯤꯝꯁꯨ ꯆꯞꯄ꯭ꯔꯥ
ꯊꯤꯝꯁꯨ ꯆꯠꯂꯦ ꯑꯁ ꯋꯥꯏꯌꯦ ꯊꯤꯝ ꯆꯠꯂꯦ ꯍꯜꯂꯛꯑꯦ ꯂꯥꯏꯔꯤꯛ ꯄꯥꯏ-
ꯄꯨꯔꯥ ꯕ꯭ꯌꯨꯖꯤꯃꯦꯟ ꯍꯥꯏꯕꯁꯨ
ꯑꯩꯗꯤ ꯄꯨꯔꯥ ꯕꯤꯖꯤ ꯃꯦꯟꯅꯤ ꯑꯩꯈꯣꯏꯗꯤ
ꯑꯇꯨꯅꯦ ꯌꯥꯝ ꯕꯤꯖꯤ ꯃꯦꯟꯅꯦ ꯌꯥꯏ ꯍꯦ ꯅꯦꯛꯁ ꯃꯟ ꯊꫭꯛꯑꯗꯤ ꯈꯔ ꯀꯣꯝꯒꯅꯤ ꯀꯩꯝꯇ ꯅꯨꯡꯁꯥ ꯊꯤꯕꯤꯔꯅꯨ ꯍꯥꯏꯕꯗꯤ ꯀꯣ
ꯅꯦꯛꯁ ꯃꯟꯗꯦꯗꯨ ꯑꯦꯛꯖꯝ ꯂꯩꯔꯦ ꯑꯃꯨꯀ ꯑ ꯑꯩ ꯃꯊꯥ ꯁꯥꯔꯦ ꯒꯌꯥꯟ ꯇꯥꯗ꯭ꯔꯦ
ꯑꯁ ꯐꯖꯅ ꯂꯩꯔꯤꯛ ꯄꯥꯔꯒ ꯑꯆꯧ ꯑꯁꯥꯡꯕ ꯑꯣꯏꯌꯣ
ꯑꯗꯨꯅꯤ ꯀꯥꯏꯀꯨ ꯑꯣꯏꯅꯤꯡꯉꯤ ꯃꯥꯗꯤ ꯑꯥꯏ ꯑꯦꯁ ꯀꯨꯝꯕ ꯌꯥꯝ ꯂꯥ ꯑꯦ
ꯍꯣꯏ
ꯀꯥꯏꯀꯨ
ꯐꯤꯂꯨꯝ ꯒꯨꯝꯕꯗꯗꯤ ꯑꯆꯥ ꯑꯆꯥꯎ ꯑꯁꯥꯡꯁꯦ ꯏꯂꯥꯏ ꯂꯥꯏꯅ ꯑꫭ
ꯅꯨꯄꯤ ꯀꯥꯏꯅꯕꯒꯤ ꯃꯥ ꯅꯨꯄꯤ ꯀꯥꯏꯅꯕꯩ ꯑꯗꯨꯝ ꯑꯥꯏ ꯑꯦꯁ ꯑꯣꯏꯌꯦꯕ ꯑꯩꯗꯤ ꯅꯨꯄꯤ ꯀꯥꯏꯅꯕꯔꯁꯨ ꯑꯣꯏꯗꯦ
ꯑꯁ ꯑꯗꯨꯗꯤ ꯀꯨꯀꯨ ꯀꯥꯏꯀꯨꯒꯤ ꯇꯥꯏꯞ ꯇ ꯅꯪꯁꯨ ꯅꯨꯄꯤ ꯑꯃ ꯁꯠ ꯀꯣꯏꯔꯒ ꯀꯥꯏꯅꯈ꯭ꯔꯣꯅ ꯀꯅꯥ ꯈꯪ ꯑꫭꯐꯤꯁꯔ ꯑꯆꯥꯎꯕꯃ ꯑꯣꯏꯔꯛꯑꯗꯤ ꯃꯃꯥꯡꯗ ꯂꯦꯅꯒꯦ ꯀꯥꯏꯅ ꯇꯧꯕꯗ
ꯑꯦ
ꯅꯪꯗꯤ ꯀ꯭ꯔꯤ ꯏꯟꯁꯥꯡ ꯆꯥꯕ꯭ꯔꯥ ꯉꯁꯤ
ꯉꯥꯁꯤꯔꯣ ꯅꯪꯁꯨ ꯑꯅꯤꯔ ꯍꯪꯒ꯭ꯔꯦ
ꯑꯩ ꯍꯪꯕ꯭ꯔꯥ ꯀꯥꯎꯈ꯭ꯔꯦ
ꯉꯁꯥꯏꯁꯨ ꯍꯪꯉꯦ ꯍꯧꯖꯤꯛꯁꯨ ꯍꯪꯉꯦ
ꯑꯩ ꯀꯥꯎꯈ꯭ꯔꯦ ꯅꯪ ꯑꯃꯨꯛ ꯍꯥꯏꯕꯤ ꯌꯥꯏꯅ
ꯉꯥ ꯆꯥꯏꯌꯦ ꯉꯥ
ꯑꯣ
ꯀꯣꯛꯄꯤꯌꯨ ꯀꯣꯛꯁꯦ ꯕꯦꯔꯥ ꯈꯔ ꯂꯩꯕꯒꯤꯅꯤ
ꯑꯁ ꯑꯁꯤꯗ ꯅꯨꯄꯤ ꯁꯛ ꯀꯥꯛꯄ ꯅꯨꯄꯤ ꯑꯃ ꯌꯥꯎꯔꯤꯅꯦ ꯒꯥꯡꯃꯩ ꯅꯨꯄꯤ ꯑꯃ
ꯀꯥꯔꯤ ꯍꯥꯏꯕ꯭ꯔ
ꯁꯛ ꯌꯥꯝ ꯀꯥꯛꯏ ꯁꯤ ꯅꯨꯄꯤꯁꯦ ꯎꯨꯝ ꯀꯩꯁꯨ ꯍꯥꯏꯗꯦꯗ ꯑꯗꯨꯨꯝ ꯁꯛ ꯌꯥꯝ ꯀꯥꯛꯑꯦꯕ
ꯍꯣꯏ ꯈꯔꯗꯤ ꯑꯗꯨꯝ ꯀꯥꯞꯄ ꯂꯩꯔꯝꯒꯅꯤ
ꯑꯉꯥꯡ ꯑꯣꯏꯕꯒꯤꯔꯥ ꯈꯪ
ꯃꯁꯛꯇꯤ ꯐꯖꯕ꯭ꯔꯥ ꯐꯖꯗꯕ꯭ꯔꯥ ꯈꯪꯗꯦ ꯗꯤꯄꯤꯗꯤ ꯃꯅꯤꯡꯂꯣꯝ ꯍꯥꯞꯄꯦ ꯃꯃꯥꯡꯗꯤ ꯎꯍꯟꯗꯦ
ꯁꯛ ꯌꯥꯝ ꯊꯤꯔꯝꯃꯒ ꯁꯛ ꯀꯥꯛꯑꯗꯤ ꯂꯣꯏꯔꯦ ꯅꯪ ꯍꯨꯝ
ꯅꯪꯗꯤ ꯍꯦ ꯃꯤ ꯈ꯭ꯔ ꯑꯗꯨ ꯁꯥꯛ ꯊꯤꯔꯁꯨ ꯐꯖꯔꯁꯨ ꯑꯗꯨꯝ ꯁꯛ ꯀꯥꯞꯄ ꯂꯩꯕꯅꯤ
ꯃꯁꯛ ꯐꯖꯔ ꯁꯛ ꯀꯥꯛꯂꯗꯤ ꯑꯃꯔꯣꯝꯗ ꯌꯥꯏꯑꯕ ꯑꯦꯁ ꯑꯗꯨꯝ ꯐꯣꯔ ꯒꯤꯞ ꯇꯧꯕ ꯌꯥꯏꯑꯕ
ꯍꯥꯏ ꯍꯦꯍꯤ ꯑꯗꯨꯗꯤ ꯃꯁꯛ ꯊꯤꯔ ꯃꯁꯛ ꯀꯥꯞꯂꯤ ꯅꯪ ꯀꯣꯛꯄꯤꯕ ꯉꯝꯗꯦ ꯍꯥꯏꯕꯅꯤꯅꯦ
ꯍꯣꯏ
ꯑꯩ ꯌꯥꯔꯦꯀꯣ ꯅꯪ ꯑꯗꯨ ꯃꯛꯇꯤ ꯇꯧꯕꯤꯒꯅꯨ ꯑꯩꯗꯤ ꯀꯣꯜ ꯔꯤꯁꯤꯞ ꯇꯧꯕꯁꯨ ꯌꯥꯔꯦ
ꯑꯣ
ꯉꯥꯁꯤꯅꯥ ꯑꯃꯨꯛ ꯌꯥꯈꯔꯦ ꯀꯔꯤ ꯇ ꯀꯔꯤ ꯀꯔꯤ ꯔ ꯈꯪꯗꯦ ꯃꯨꯠ ꯃꯣꯏ ꯃꯨꯠ ꯃꯣꯏ ꯈꯔ ꯃꯨꯠ ꯅꯨꯡꯉꯥꯏꯕ꯭ꯔꯥ ꯈꯪꯗꯦ
ꯎꯝ ꯎ ꯎ
ꯗꯨꯈꯥꯝꯒꯤ ꯀ꯭ꯔꯤ ꯀꯤ ꯃꯥꯡꯈ꯭ꯔꯦꯅꯦ ꯐꯥꯜꯗ ꯌꯥꯝ ꯇꯜꯂꯦ‌ꯍꯦ ꯍꯦ ꯍꯤ
ꯀꯔꯤꯒꯤ ꯃꯥꯡꯕ
ꯑ ꯃꯥꯏꯒꯤꯗꯣ ꯑꯩꯗꯤ ꯍꯥꯞꯄꯗ ꯂꯥꯟꯅ ꯍꯥꯞꯈ꯭ꯔꯕ ꯍꯥꯍꯩ
ꯑꯁ
ꯑꯩ ꯃꯥꯡꯈ꯭ꯔꯦꯅ ꯃꯥꯗꯣ ꯋꯥꯈꯜ ꯌꯥꯝ ꯅꯨꯡꯉꯥꯏꯇꯅ
ꯑꯁ ꯑꯁ ꯑꯁ ꯀꯅꯥꯒꯤ ꯑꯩꯗꯤ ꯍꯥꯞꯄ꯭ꯔꯥ ꯃꯥꯗꯣ
ꯈꯪꯗꯦ ꯃꯥꯒꯤ ꯑꯗꯣ ꯂꯥꯟꯅꯈ꯭ꯔꯕ ꯍꯥꯞ ꯀꯥꯟꯗ ꯈꯔ ꯃꯤꯁꯇꯦꯛ ꯂꯩꯈ꯭ꯔꯕꯅꯤ
ꯑꯁ ꯂꯣꯏꯔꯦꯍꯦ ꯄꯥꯝꯃꯨꯋꯦ
ꯍꯣꯏ ꯃꯥ ꯗꯨ ꯕꯤꯠ ꯌꯥꯎꯗ꯭ꯔꯦ ꯇꯣꯛꯈ꯭ꯔꯅꯤꯌꯦ
ꯑꯁ ꯑꯗꯨꯅꯅꯦ ꯃꯥ ꯍꯟꯗꯛ ꯈꯔ ꯑꯦꯛꯇꯤꯚ ꯑꯣꯏꯗꯕꯗꯣ ꯑꯗꯨꯃꯥꯏ ꯑꯣꯏꯔꯝꯒꯅꯤꯕ
ꯎꯝ
ꯅꯨꯉꯥꯏꯕꯤꯗꯦ ꯀꯣ ꯃꯥꯁꯨ ꯐꯖꯅ ꯆꯦꯛꯁꯤꯟꯅ ꯇꯧꯕ ꯌꯥꯗꯕ꯭ꯔꯥ ꯍꯥꯏꯕꯅꯤꯗ ꯃꯤꯒꯤ ꯑꯥꯏꯗꯤ ꯍꯥꯞꯄꯗꯨ ꯀꯔꯤꯔꯥ ꯃꯉꯣꯟꯗ ꯅꯨꯨꯄꯥ ꯑꯅꯤ ꯍꯥꯟꯅ ꯇꯦꯛ ꯁꯥꯥꯔꯛꯄꯗꯨ ꯑꯗꯨꯗ ꯃꯥ ꯔꯤꯁꯤꯞ ꯇꯧꯕ ꯇꯧꯗꯕ꯭ꯔꯥ ꯍꯥꯏꯕꯗꯨ ꯃꯥ ꯗꯨꯝ ꯑꯗꯨ ꯆꯦ ꯑꯁ ꯃꯥꯁꯨ ꯀꯤꯔꯂꯦꯁ ꯑꯣꯏꯕꯒꯤꯅꯦ ꯌꯥꯝ ꯄꯪꯉꯦ ꯃꯥꯅꯅꯤ ꯑꯗꯨꯗꯤ ꯃꯥꯅ ꯄꯪꯕꯗꯒꯤ ꯊꯣꯛꯄꯅꯦ ꯂꯣꯏꯅ ꯈꯪꯗꯔꯦ ꯈꯪꯗꯔꯦ ꯒ꯭ꯔꯨꯞ ꯒ꯭ꯔꯨꯞꯇ ꯀꯔꯤ ꯀꯔꯤ ꯍꯥꯏꯔꯒ ꯂꯩꯕ꯭ꯔꯥ ꯀꯣ
ꯍꯪꯍꯥ ꯑꯩꯗꯤ ꯉꯥꯁꯤꯗꯤ ꯉꯥꯁꯤꯗꯤ ꯏꯁꯇꯦꯄꯤꯡꯒ ꯆꯥꯔ ꯇꯨꯝꯈ꯭ꯔꯅꯤ
ꯇꯨꯝꯈꯔꯣ ꯅꯪꯁꯨ ꯋꯥꯔꯝꯅꯤ ꯇꯔꯨꯛ ꯄꯥꯏꯔꯒ
ꯑꯍꯥ ꯗꯨꯏꯄꯤꯡ ꯄꯤꯡ ꯆꯔ ‌ꯅꯨꯡꯉꯥꯏꯅ ꯇꯨꯝꯈꯔꯅꯤ ꯋꯥꯔꯦ
ꯋꯥꯔꯝꯃꯅꯤ ꯍꯣꯏ ꯇꯨꯝꯃꯣ ꯐꯖꯅ ꯋꯥꯔꯗꯤ ꯇꯨꯝꯕꯗꯨ ꯌꯥꯝ ꯅꯨꯡꯉꯥꯏꯕꯅꯤꯀꯣ
ꯋꯥꯔꯤ ꯁꯥꯅꯤꯡꯕ ꯌꯥꯎꯗ꯭ꯔꯦ ꯍꯥꯏꯅ ꯀꯅꯥ ꯕꯣꯁꯀꯥꯏꯅ
ꯐꯣꯟ ꯇꯧꯅꯤꯡꯕꯒꯤ ꯕꯣꯁ ꯀꯧꯕ ꯑꯣꯏꯔꯝꯅꯤ
ꯃꯁꯥ ꯌꯥꯝ ꯐꯕꯤ ꯃꯑꯣꯡꯅꯤꯅꯦ ꯃꯥꯏ ꯃꯑꯣꯡꯖꯦ
ꯍꯨꯝ